ꯑꯩꯪꯉꯣꯟꯗ ꯑꯃꯨꯛꯀ ꯑꯃꯨꯛꯀ ꯇꯧꯕ ꯌꯥꯗ꯭ꯔꯦ꯫
ꯑꯣ ꯑꯗꯨꯒꯤ ꯑꯣꯏꯔꯝꯒꯅꯤ
ꯑꯩꯈꯣꯏ ꯄꯣꯏꯟꯁ ꯄꯤꯕꯗꯣ꯫
ꯑꯗꯨ ꯍꯥꯏꯒꯅꯣꯕ ꯅꯪ ꯉꯥꯎꯔꯕ꯫
ꯅꯠꯇꯦ ꯑꯗꯣ ꯑꯩ ꯌꯥꯔꯦ ꯑꯗꯨꯗꯤ
ꯎꯝ ꯍꯣꯔꯦꯟ꯫
ꯍꯥ ꯍꯥ꯫
ꯁꯤꯔꯦ꯫ ꯇꯥꯕ꯭ꯔꯥ꯫
ꯎꯝ꯫
ꯀꯣꯄꯜꯅ ꯋꯥꯔꯤ ꯁꯥꯕ ꯃꯥꯂꯦ ꯍꯥꯏꯌꯦ ꯏꯕꯅꯤ ꯁꯥꯏꯁꯦ꯫ ꯌꯥꯝ ꯅꯨꯡꯁꯤꯅ ꯋꯥ ꯉꯥꯡꯅꯔꯦ ꯍꯥꯏꯌꯦ꯫
ꯅꯨꯡꯗꯥꯡ ꯅꯨꯡꯗꯥꯡꯒꯤ ꯅꯨꯡꯗꯥꯡꯒꯤ꯫
ꯅꯨꯡꯗꯥꯡꯗꯤ꯫ ꯕꯥꯏꯛ ꯇꯧꯕ ꯋꯥꯊꯤ ꯉꯥꯡꯕ꯫ ꯗꯦꯠ ꯋꯥꯟꯗ ꯄꯨꯔꯛꯑꯣꯔꯥ ꯏꯆꯦ꯫ ꯗꯦꯗ ꯋꯥꯟꯗ ꯄꯨꯔꯛꯎꯔꯥ ꯑꯩꯒ ꯂꯥꯛꯃꯤꯟꯅꯔ ꯅꯪ ꯎꯔꯗꯤ ꯀꯣ ꯅꯪ ꯑꯦꯁ꯫
ꯃꯁꯥꯛ ꯑ ꯃꯁꯥꯛ ꯎꯔꯗꯤ ꯅꯪ ꯉꯥꯎꯗꯣꯏꯅꯦ ꯏꯆꯦ꯫ ꯑꯥꯎ ꯑ ꯎꯝ꯫
ꯈꯔ ꯄꯥꯢ ꯈꯔꯞ ꯈꯔ ꯄꯥꯢ ꯑꯩꯉꯣꯟꯗꯗꯤ ꯑꯗꯨꯃꯥꯏꯅ ꯍꯥꯏꯒꯅꯨꯅꯦ
ꯍꯦꯗꯥ
ꯅꯪꯒꯤ ꯀꯖꯤꯟꯗꯣ ꯑꯒꯁꯇ ꯂꯥꯛꯅꯤ ꯍꯥꯏꯕ ꯅꯠꯇ꯭ꯔꯣ꯫
ꯃꯥꯅꯦ ꯑꯦꯛꯖꯥꯝ ꯃꯥꯒꯤ ꯑꯦꯛꯖꯥꯝꯗꯣ ꯑꯗꯨ ꯈꯪꯗꯦ ꯐꯥꯎꯅꯗꯕ_ ꯀꯨꯏꯔꯦ ꯂꯥꯢꯔꯤꯛꯇꯤ ꯀꯥꯟꯅ ꯄꯥꯔꯤ ꯃꯥ__
ꯑꯩꯁꯨ ꯍꯣꯠꯅ ꯍꯣꯠꯅꯗ꯭ꯔꯦ ꯍꯧꯖꯤꯛꯀꯥꯟ ꯏꯕꯅꯤꯁꯨ ꯑꯗꯨꯝ ꯍꯣꯠꯅꯕꯅꯦꯕ
ꯑꯣ꯫
ꯍꯧꯖꯤꯛꯀꯥꯟ ꯃꯥ ꯃꯥꯁꯨ ꯕꯤꯖꯤ ꯑꯣꯏꯕ ꯃꯥꯜꯂꯦ ꯕꯤ ꯄꯤ ꯑꯦꯁꯀꯤꯀꯣ꯫
ꯑꯣ ꯑꯣ ꯍꯣꯏ꯫ ꯀꯨꯏꯔꯦ ꯐꯣꯟ ꯇꯧꯗꯕ
ꯀꯩ ꯗ꯭ꯔꯃꯥ ꯌꯥꯦꯡꯉꯤꯅꯣ ꯅꯪ ꯃꯤ ꯂꯥꯛꯇꯕꯣ ꯉꯁꯤ꯫
ꯎꯝ ꯂꯥꯛꯇꯦ ꯏꯟꯇꯔꯚꯤꯌꯨꯒꯤꯗꯤ ꯃꯤ ꯃꯌꯥꯝ ꯂꯥꯛꯑꯦ꯫ ꯀ꯭ꯂꯥꯏꯟ ꯑꯣꯏꯅꯗꯤ ꯂꯥꯛꯇꯦ ꯅꯪ ꯂꯥꯛꯀꯦꯔꯣ꯫
ꯎꯝ ꯐꯦꯁ ꯐꯦꯁꯤꯌꯦꯜ ꯇꯧꯕ ꯀꯥꯌꯥꯅꯦꯕ
ꯐꯦꯁꯦꯜꯗ ꯂꯤꯁꯤꯡ ꯑꯃꯗꯒꯤ ꯍꯧꯏ ꯁꯦꯕꯦꯟ ꯍꯟꯗ꯭ꯔꯦꯠ ꯀꯤꯁꯨ ꯂꯩ꯫
ꯑꯗꯨꯝ ꯑ ꯍꯦꯛ ꯀꯥꯕꯗꯨꯁꯨ ꯂꯣꯏꯅꯥ ꯂꯧꯊꯣꯛꯀꯗ꯭ꯔꯥ꯫
ꯑ ꯑꯗꯨꯒꯤꯗꯣ꯫
ꯎꯝ꯫
ꯃꯍꯤꯡ ꯀꯥꯕꯗꯣ꯫
ꯎꯝ꯫
ꯍꯧꯖꯤꯛꯄꯕꯨꯗꯤ ꯂꯩꯇ꯭ꯔꯤꯑꯕ ꯂꯩꯔꯅꯤ ꯃꯦꯆꯤꯟꯗꯣ꯫ ꯉꯍꯥꯛ ꯄꯥꯏꯔꯒꯥ꯫
ꯃꯦꯆꯤꯟꯅ ꯀꯥꯞꯇꯣꯏꯔꯣ
ꯍꯣꯏ ꯍꯣꯏ ꯐꯖꯩꯌꯦ ꯌꯥꯝ ꯍꯦ ꯌꯥꯔꯣꯏ ꯍꯦ ꯎꯝ ꯅꯁꯥꯛ ꯑꯣꯜꯂꯅꯤ ꯑꯗꯨ ꯀꯥꯞꯄꯗꯤ ꯀꯣꯔꯤꯌꯥꯟꯒꯤ ꯅꯨꯄꯥ ꯃꯥꯟꯂꯅꯤ ꯑꯈꯣꯏ ꯏꯁꯇꯥꯐꯁꯤꯡꯅ ꯉꯥꯎꯖꯔꯤꯅꯤ ꯅꯉꯣꯟꯗ
ꯑꯩ ꯁꯝ ꯑꯩ ꯑꯩ ꯁꯝ ꯈꯔ ꯑꯃꯨꯛꯀ ꯁꯦꯡꯗ꯭ꯔꯗꯤꯀꯣ
ꯎꯝ
ꯁꯦꯂꯣꯟꯗ ꯆꯠꯇꯣꯏꯅꯦ
ꯀꯩꯒꯤ ꯀꯛꯅꯕ
ꯑ
ꯐꯖꯅ ꯀꯛꯀꯦ
ꯎꯝ ꯑꯗꯨꯅꯦ ꯑꯩ ꯑꯗꯣ ꯅꯪꯉꯣꯟꯗ ꯁꯝ ꯀꯥꯛꯄꯗꯣ ꯇꯝꯒꯦ ꯍꯥꯏꯕ
ꯑꯩꯉꯣꯟꯗꯔꯣ
ꯑꯥꯎ ꯅꯉꯣꯟꯗꯒꯤ ꯇꯝꯒꯦ
ꯏꯁ
ꯄꯩꯁꯥ ꯄꯤꯒꯦ ꯑꯩ ꯋꯦꯠ ꯋꯦꯠ ꯋꯦꯠ ꯑꯦ ꯃ ꯈꯥ ꯇꯕ ꯄꯨꯍꯜꯂꯣ ꯍꯥꯏꯌꯦ ꯄꯣꯠ ꯄꯨꯅꯕ ꯍꯥꯏꯌꯦ ꯃꯤꯠ ꯇꯥꯅꯤ ꯍꯥꯏꯕ
ꯃꯤ ꯂꯥꯛꯑꯅꯤ
ꯑꯎ ꯄꯣꯠ ꯄꯨꯅꯕ ꯃꯦꯝꯒꯤ ꯄꯣꯠꯊꯥ ꯄꯣꯠꯊꯥꯕꯒꯤ ꯍꯥꯏ
ꯑꯉꯣꯟꯗ ꯐꯣꯟ ꯇꯧꯔꯛꯄ꯭ꯔꯥ
ꯑꯥꯎ ꯀ꯭ꯋꯥꯏ ꯅꯠꯇꯕ
ꯅꯠꯇꯦ ꯅꯪꯒꯤ ꯄꯔꯁꯅꯦꯜ ꯅꯝꯕꯔꯗ ꯇꯧꯔꯛꯄ꯭ꯔ ꯍꯥꯏꯕꯅꯦ
ꯑꯣ ꯑꯈꯣꯏ ꯃꯦꯝꯅ ꯇꯧꯔꯛꯄ ꯍꯥꯏꯕ
ꯑꯣ ꯅꯣꯏꯒꯤ ꯅꯣꯏꯒꯤ ꯂꯦꯠꯂꯥꯏꯟꯁꯨ ꯂꯩ ꯍꯥꯏꯅꯦ
ꯀꯩ ꯍꯥꯏ ꯑꯧ ꯂꯩ ꯂꯩ ꯂꯩ ꯀ꯭ꯂꯥꯏꯟꯒꯤ ꯑꯣꯏꯕ ꯅꯪꯉꯣꯟꯗ ꯇꯧꯔꯑꯣꯔ ꯂꯦꯟꯂꯥꯏꯟꯗꯤ
ꯖꯁ ꯀꯤꯗꯤꯡ ꯐꯒꯤꯅꯦ ꯐꯒꯤ
ꯇꯧꯅꯤꯡꯉꯗꯤ ꯇꯧꯔꯛꯑꯣ
ꯅꯣ ꯇꯜꯂꯦ
ꯇꯟꯒ꯭ꯔꯦꯍꯦ ꯅꯪꯁꯦ ꯑꯩ ꯐꯖꯅ ꯈꯪꯉꯦꯕ
ꯒꯦꯝ ꯁꯅꯥꯗꯕꯔꯣ
ꯉꯁꯥꯏ ꯁꯅꯥꯏ ꯍꯜꯂꯛꯑꯒ ꯏꯂꯦꯛꯇ꯭ꯔꯤꯛ ꯃꯨꯠꯄ
ꯑꯣ
ꯃꯩ ꯃꯨꯠꯄ ꯑꯗꯨꯒꯤ ꯐꯣꯟ ꯁꯥꯃꯟꯕꯒꯤ ꯇꯧꯗ꯭ꯔꯦ
ꯃꯤ ꯂꯥꯛꯑꯦ ꯃꯦꯝ ꯎꯅꯅꯕ ꯃꯊꯛ ꯀꯥꯈ꯭ꯔꯦ
ꯎꯝ
ꯑꯩꯈꯣꯏ ꯃꯦꯝ ꯎꯅꯕ ꯃꯤ ꯂꯥꯛꯄ ꯃꯊꯛ ꯀꯥꯈ꯭ꯔꯦ ꯍꯥꯏꯕ
ꯑꯣ ꯃꯥꯒꯤ ꯃꯥꯒꯤ ꯃꯥꯒꯤ ꯔꯨꯝꯗ ꯇꯣꯞ ꯐ꯭ꯂꯣꯔꯗ ꯑꯣꯏꯕ꯭ꯔꯥ
ꯀꯥꯠ ꯐ꯭ꯂꯣꯗꯥ
ꯅ ꯅꯒꯤ ꯑ ꯀ꯭ꯂꯤꯅꯤꯛꯁꯦ ꯑꯗꯨ ꯀꯌꯥꯅꯣ ꯔꯨꯝ ꯀꯌꯥꯅꯣ
ꯨꯝ ꯈꯪꯒꯦ ꯀꯩꯅꯣꯒꯤꯗꯤ ꯃꯔꯤꯅꯦꯦ ꯁꯦꯡꯕꯒꯤꯗꯤ ꯑꯍꯨꯝ ꯑꯣꯏꯔꯒꯥꯏꯗ ꯀꯩꯇꯥꯥꯔꯦ ꯏꯆꯦ ꯆꯥ ꯑꯣꯏꯅꯗꯤ ꯊꯛꯆꯔꯥꯒ ꯅꯠꯇ꯭ꯔꯒ ꯇꯆꯔ ꯑꯗꯨꯗꯤꯦ ꯑꯗꯨꯗꯤ ꯊꯨꯕ ꯆꯠꯀꯗꯕ ꯃꯥꯜꯂꯦ ꯑꯩ ꯐ ꯍꯥꯎ ꯑꯝ ꯑ
ꯎꯝ
ꯏꯇꯩ ꯏ ꯃꯥ ꯍꯥꯏꯕ ꯃꯥꯜꯅꯦꯦ ꯎꯝ ꯍꯣꯏ ꯍꯣꯏ ꯍꯣꯏ ꯄꯤꯒ ꯄꯤꯒꯦ
ꯅꯪ ꯊꯕꯆꯦꯣ
ꯆꯥ ꯑꯗ ꯄꯤꯔꯨꯒꯦ ꯁꯦꯀꯦꯟ ꯃꯔꯤ ꯃꯉꯥ ꯉꯥꯏꯕꯤꯌꯨꯀꯣ ꯊꯨꯅ ꯂꯥꯛꯀꯦ ꯅꯨꯡꯉꯥꯏꯀꯣ ꯗ ꯂꯅꯤ ꯃꯤ ꯂꯕ ꯀꯊꯕ ꯇꯥꯕ
ꯑꯥ
ꯊꯕꯛ ꯀꯟꯅ ꯇꯧꯔꯤ ꯑꯩꯈꯣꯏ ꯃꯅꯥꯛꯇ
ꯂꯣꯏꯔꯕꯣ
ꯃꯔꯤꯦ ꯉꯁꯥꯏꯅ ꯂꯣꯏꯔꯦ ꯍꯩꯗꯨꯗꯤ ꯀꯠ ꯆꯗꯤ ꯑꯣꯏꯔꯦ
ꯍ ꯍ ꯐꯔꯦꯀꯣ ꯑꯗꯨꯗꯤ
ꯑ ꯍꯣꯣꯏ ꯍ ꯉꯦ ꯅꯪ ꯅꯪ ꯁꯤ ꯂꯣꯏꯔꯁꯨ ꯀꯩ ꯇꯧꯗꯣꯏꯅꯣ
ꯒꯦꯝ ꯁꯃꯥꯖꯁꯤꯦ ꯍꯥꯏꯕ